ꯋꯥꯔꯤ ꯋꯥꯔꯤ ꯅꯨꯡꯉꯥꯏꯔꯤꯉꯩꯗ ꯍꯣꯏ ꯋꯥꯔꯤ ꯅꯨꯡꯉꯥꯏꯔꯤꯗ ꯏꯛꯂꯤꯉꯩꯗ ꯀꯩꯅꯣ ꯅꯦꯠꯋꯥꯛꯅ ꯑꯃꯨꯛ ꯇꯠꯄꯀꯣ
ꯍꯣꯏꯅꯦ ꯃꯣꯏꯅ ꯑꯣꯏꯔꯝꯅꯤ ꯇꯥꯏꯌꯦ ꯇꯥꯗꯕ꯭ꯔꯣ
ꯍꯣꯏ ꯑꯗꯣ ꯍꯥꯏꯔꯣꯏꯁꯦ ꯑꯣ ꯍꯣꯏ ꯑꯗꯣ ꯅꯪꯒꯤ ꯃꯤꯡꯁꯦ ꯌꯥꯝ ꯃꯥꯟꯅꯕ ꯂꯩꯌꯦ ꯑꯩꯈꯣꯏ ꯔꯤꯂꯦꯇꯤꯞꯁ ꯑꯃ
ꯇꯥꯕ꯭ꯔꯥ
ꯇꯥꯏ
ꯔꯤꯂꯦꯇꯤꯞꯁ ꯃꯥ ꯅꯪꯒꯤ ꯃꯤꯡꯁꯦ ꯌꯥꯝ ꯃꯥꯟꯅꯕ ꯑꯃ ꯂꯩꯌꯦꯕ ꯃꯁꯛꯁꯦ ꯀꯩ ꯀꯩ ꯍꯥꯏꯁꯤꯔꯥ ꯈꯔ ꯀꯪꯉꯒ ꯉꯧꯕꯅꯦ ꯅꯪꯁꯨ ꯁꯨꯃꯥꯏꯅ ꯇꯧꯕ꯭ꯔꯥ
ꯅꯣꯡꯕꯨꯗꯤ ꯏꯁꯀ꯭ꯔꯤꯟ ꯍꯥꯏꯁꯤꯔꯥ ꯉꯥꯎꯗꯦꯔꯥ ꯅꯣꯔꯃꯦꯜꯗꯤ ꯍꯥꯏꯕ ꯇꯥꯔꯦ ꯑꯩꯈꯣꯏꯒꯤ ꯑꯩꯒꯤ ꯃꯨꯁꯨ ꯀꯌꯥ ꯃꯨꯗꯦꯕ ꯅꯣꯔꯃꯦꯜ ꯍꯥꯏꯕꯇꯥꯔꯦ
ꯑꯦꯒ꯭ꯔꯦꯁ
ꯐꯔꯛ ꯐꯔꯛ ꯌꯥꯝ ꯇꯥꯏ ꯍꯥꯏꯕ
ꯍꯣꯏ
ꯃꯤꯡꯗꯤ ꯐꯕꯅꯤꯅ ꯃꯥꯟꯅꯕ ꯌꯥꯝ ꯅꯥꯏꯔꯅꯤ
ꯑꯣ ꯌꯥꯝ ꯊꯥꯖꯕ ꯊꯥꯏꯦꯇ ꯃꯥꯒꯤ ꯃꯤ
ꯑꯦ ꯐꯖꯗ꯭ꯔꯅꯦ
ꯐꯗꯤ ꯐꯩꯌꯦ ꯍꯣꯏ
ꯐꯥꯗꯤ ꯐꯩ ꯍꯣꯏ
ꯌꯥꯝ ꯐꯕꯗꯤ ꯑꯣꯏꯗꯦꯗ ꯑꯩꯗꯤ ꯌꯥꯝ ꯄꯥꯝꯕꯅ ꯌꯥꯝ ꯂꯩꯗ ꯃꯤꯡꯁꯦ
ꯑꯗꯨꯗꯤ ꯑꯉꯥꯡꯗ ꯐꯖꯅ ꯃꯤꯡ ꯄꯤꯔꯝꯅꯤꯅꯦ ꯅꯪꯗꯤ
ꯑꯁ ꯑꯩꯈꯣꯏꯕꯨꯗꯤ ꯏꯪꯂꯤꯁꯀꯤ ꯃꯤꯡꯒꯨꯝꯕꯁꯦ ꯇꯧꯗꯦꯗ ꯑꯩꯈꯣꯏ ꯂꯣꯟꯗ ꯑꯗꯨꯝ ꯇꯧꯋꯦꯗ
ꯑꯣꯀꯦ
ꯑꯩꯅꯗꯤ ꯇꯧꯁꯦꯗꯤ ꯍꯥꯏꯕꯅꯦ ꯑꯗꯣ ꯑꯍꯟꯁꯤꯡꯅ ꯌꯥꯗꯕ
ꯀꯩꯗꯧꯅꯤ ꯑꯉꯥꯡ ꯑꯍꯟ ꯂꯩꯔꯗꯤ ꯎꯄꯥꯏ ꯂꯩꯇ꯭ꯔꯦ
ꯑꯍꯟꯁꯤꯡꯅ ꯑ ꯏꯪꯂꯤꯁꯀꯤꯁꯦ ꯀꯧꯕ ꯅꯨꯡꯉꯥꯏꯇꯦ ꯑꯩꯈꫭꯏ ꯀꯩ ꯍꯥꯏꯁꯦ ꯀꯧꯕ ꯅꯨꯡꯉꯥꯏꯇꯦ ꯑꯗꯨꯝ ꯑꯩꯈꯣꯏꯒꯤ ꯂꯣꯟꯗ ꯑꯗꯨꯝ ꯇꯧꯕꯗꯨꯅ ꯐꯩꯌꯦ ꯍꯥꯏꯕꯒꯤꯀꯣ
ꯎꯝ
ꯑꯗꯨꯝ ꯇꯧꯔꯦ ꯅꯣꯏꯗꯤ ꯅꯣꯏꯗꯤ ꯏꯡꯂꯤꯁꯀꯤ ꯃꯤ ꯉꯥꯛꯇꯔꯣ ꯅꯣꯏ ꯐꯦꯃꯤꯂꯤꯗꯗꯤ
ꯅꯠꯇꯦ ꯗ ꯑꯩ ꯑꯩꯒꯤ ꯃꯤꯡꯒ ꯏꯅꯥꯎꯅꯨꯄꯤ ꯃꯤꯡ ꯏꯊꯛꯇꯅꯦ
ꯑꯣ
ꯑꯇꯩꯗꯤ ꯑꯩꯈꯣꯏ ꯂꯣꯟꯗꯅꯦ
ꯍꯣꯏ ꯂꫭꯏꯅ ꯐꯩꯗ ꯃꯤꯡꯕꯨ ꯑꯗꯨꯝ ꯀꯧꯕ ꯅꯨꯡꯉꯥꯏꯔꯗꯤ ꯌꯥꯔꯦ ꯑꯗꯣ ꯃꯤꯡꯁꯦ ꯀꯃꯟ ꯑꯣꯏꯃꯜꯂꯁꯨ ꯑꯩꯗꯤ ꯑꯩꯗꯤ ꯄꯥꯝꯗꯦ
ꯍꫭꯏꯅꯦ ꯀꯃꯟ ꯑꯣꯏꯔꯗꯤ ꯌꯥꯝ ꯅꯨꯡꯉꯥꯏꯇꯦ
ꯎꯝ ꯀꯥꯁ ꯀꯌꯥ ꯀꯌꯥ ꯀꯥꯔꯕꯣ ꯅꯅꯥꯎꯄꯤꯁꯤꯡꯗꯤ ꯅꫭ ꯏꯆꯟ ꯅꯨꯄꯤꯒ ꯅꯥꯎꯄꯥꯒꯥ
ꯂꯥꯁꯅ ꯑꯥ ꯀꯣꯂꯦꯖ ꯀꯔꯦ ꯑꯗꯨꯒ ꯏꯅꯥꯎ ꯅꯨꯄꯤꯅ ꯎꯝ ꯇ꯭ꯔꯦꯟꯅꯤꯡ ꯑꯃ ꯆꯠꯂꯤꯕꯀꯣ
ꯎꯝ
ꯑꯗꯨ ꯐꯣꯔꯠ ꯁꯦꯝ ꯑꯣꯏꯔꯦ
ꯑꯣ ꯑꯣ ꯑꯣ
ꯑꯩꯒ ꯏꯌꯝꯕꯒꯥ ꯕꯤꯖꯦꯠ ꯂꯣꯏꯔꯒ ꯑꯗꯨꯝ ꯌꯨꯝꯗ ꯂꯩꯔꯦ ꯑꯇꯣꯞꯄ ꯇꯧꯗ꯭ꯔꯦ
ꯁꯤꯚꯏꯒꯨꯝꯕ ꯑꯗꯨꯝ ꯀꯩꯅꯣ ꯑꯗꯨꯝ ꯑꯇꯦꯝ ꯑꯃꯨꯛꯀ ꯑꯗꯨꯝ ꯇꯧꯔꯗꯤ ꯊꯣꯛꯇꯤ ꯊꯣꯛꯀꯅꯤꯗ ꯑꯗꯨꯝ ꯃꯤ ꯑꯌꯥꯝꯕꯁꯦ ꯍꯣꯏ ꯊꯣꯛꯇꯕꯅꯤꯅ ꯑꯗꯨꯝ ꯒꯤꯐ ꯑꯞ ꯒꯤꯞ ꯑꯞ ꯇꯧꯅꯨꯕ ꯍꯦꯛꯇ ꯒꯤꯞ ꯑꯞ ꯇꯧꯗꯕꯤꯗ ꯑꯗꯨꯝ ꯍꯣꯠꯅꯑꯣ ꯋꯥꯗꯤ ꯋꯥꯕꯅꯤꯗ ꯍꯣꯏ ꯑꯩꯁꯨꯀꯣ
ꯎꯝ
ꯑꯩꯁꯨ ꯅꯍꯥꯟꯋꯥꯏ ꯏꯃꯥꯟꯅꯕꯤ ꯏꯃꯥꯟꯅꯕꯤꯒ ꯏꯕꯥꯅꯤꯁꯦ ꯑꯦꯛꯖꯥꯝ ꯑꯃꯗꯤ ꯑꯃꯗꯤ ꯊꯥꯕꯅꯦꯕ ꯀꯩꯅꯣ ꯇꯝꯄꯥꯛꯇ ꯊꯥꯔꯒ ꯊꯣꯛꯇꯕ ꯑꯃꯨꯛꯀ ꯑꯁꯤꯗ ꯑꯩꯈꯣꯏ ꯑꯩꯈꯣꯏꯔꯣꯝꯗꯀꯣ ꯗꯤꯁꯇ꯭ꯔꯤꯛꯇ ꯃꯨꯛꯀ ꯊꯥꯏꯌꯦ ꯑꯗꯨꯁꯨ ꯊꯣꯛꯇꯕ ꯑꯗꯨꯒꯤ ꯑꯩꯁꯦ ꯑꯦꯛꯖꯥꯝ ꯑꯅꯤꯗꯤ ꯇꯧꯔꯝꯃꯦ ꯑꯗꯣ ꯊꯣꯛꯇꯕꯒꯤ ꯑꯗꯨꯝꯒ ꯒꯣꯝ ꯑꯅꯤꯁꯦ ꯒꯣꯔꯃꯦꯟꯒꯤ ꯉꯥꯛꯇꯅꯦ ꯊꯣꯛꯇꯕꯒꯤ ꯏꯟꯇꯔꯦꯁ ꯂꯩꯇꯕꯒꯤ ꯇꯣꯛꯈ꯭ꯔꯦ ꯑꯗꯨꯒ ꯄꯥꯔꯠ ꯇꯥꯏꯝꯒꯤꯁꯨ ꯐꯣꯝꯒꯨꯝꯕꯗꯤ ꯊꯥꯖꯤꯜꯂꯦ ꯏꯟꯇꯔꯚ꯭ꯌꯨꯁꯨ ꯆꯠꯂꯝꯃꯦ ꯀꯩꯅꯣꯒꯤꯗꯤ ꯐꯨ ꯇꯥꯏꯝ ꯅꯠꯇꯕꯀꯣ ꯑꯗꯨꯒꯨꯝꯕꯁꯨ ꯆꯠꯂꯝꯃꯦ ꯑꯗꯣ ꯑꯗꯨꯝ ꯈꯪꯗꯦ ꯃꯤ ꯌꯥꯝꯕꯒꯤꯔꯁꯨ ꯈꯪꯗꯦ ꯎꯝ ꯆꯪꯗꯦ ꯑꯗꯨꯗꯤ ꯎꯄꯥꯏ ꯂꯩꯕꯒꯤ ꯑꯣꯖꯥ ꯃꯆꯥꯗꯤ ꯇꯧꯔꯝꯕꯅꯤ ꯂꯣꯏꯔꯒ ꯑꯣꯖꯥ ꯃꯁꯥ ꯇꯧꯔꯝꯕꯗꯣ ꯂꯨꯍꯣꯡꯕ ꯃꯇꯝꯗꯒꯤ ꯑꯗꯨꯝ ꯇꯣꯛꯈ꯭ꯔꯦ
ꯅꯨꯡꯁꯤꯗ
ꯑꯗꯨꯨꯝ ꯌꯨꯝꯗ ꯂꯩꯌꯦ ꯂꯩꯕ ꯇꯥꯔꯦ ꯍꯧꯖꯤꯛꯇꯤ ꯑ ꯃꯣꯏꯅ ꯌꯨꯝ ꯄꯜꯂꯁꯦ ꯍꯥꯏꯕꯗꯒꯤ ꯃꯣꯏꯁꯤ ꯋꯥꯔꯦꯕꯀꯣ ꯅꯨꯄꯥꯁꯤꯡꯁꯤ ꯋꯥꯕꯅꯤꯗ
ꯋꯥꯕꯅꯦ ꯑꯩꯗꯤ ꯀꯤꯌꯦ
ꯏꯃꯣꯏꯅ ꯌꯨꯝ ꯄꯥꯜꯂꯁꯦ ꯍꯥꯏꯕꯒꯤ ꯄꯥꯕꯅꯦꯕ ꯑꯗꯣ ꯑꯃꯨꯛ ꯋꯥꯕꯥ ꯇꯥꯕꯅꯦꯀꯣ
ꯑꯗꯣ ꯅꯪꯗꯤ ꯅꯠꯇꯦꯀꯣ
ꯍꯣꯏ
ꯑꯣ ꯀꯩ ꯍꯥꯏꯅꯦ ꯅꯨꯄꯥ ꯑꯣꯏꯅ ꯄꯥꯟꯁꯦ ꯍꯥꯏꯔꯗꯤ ꯐꯕ ꯅꯠꯇ꯭ꯔꯒ ꯅꯨꯄꯤꯅ ꯇꯧꯔꯗꯤ ꯂꯨꯕꯦ ꯍꯥꯏꯕ
ꯍꯣꯏ ꯑꯩ ꯑꯩꯅꯗꯤ ꯎꯝ ꯄ꯭ꯂꯥꯅꯤꯡ ꯃꯇꯝꯗꯗꯤ ꯑꯗꯨꯝ ꯑꯩ ꯏꯕꯥꯅꯤꯁꯦ ꯃꯥꯁꯨ ꯄ꯭ꯂꯥꯟ ꯂꯩꯇꯕꯅꯤꯅ ꯍꯥꯏ ꯄꯥꯜꯂꯁꯤ ꯍꯥꯏꯕꯗꯣ ꯑꯗꯨꯝ ꯂꯩꯗꯤ ꯂꯩꯕꯗ ꯑꯗꯨꯝ ꯈꯨꯗꯛꯇ ꯑꯗꯨꯝ ꯇꯧꯕꯗꯣ ꯎꯝ ꯅꯣꯛꯅꯤꯡꯉꯤꯍꯦ ꯑꯉꯥꯡ ꯑꯣꯏꯝꯅꯤꯅ ꯂꯣꯏꯅ ꯑꯣ ꯂꯣꯏꯅ ꯑꯉꯥꯡ ꯑꯣꯏꯔꯤꯅ ꯑꯌꯨꯛꯕꯥꯅꯤꯁꯦ ꯆꯍꯤ ꯑꯗꯨꯝ ꯃꯜꯅꯩꯕ
ꯑꯣ
ꯑꯍꯟ ꯅꯠꯇꯦꯕ ꯃꯥꯁꯨ ꯑꯗꯨꯒꯤ ꯆꯍꯤꯁꯦ ꯑꯗꯨꯝ ꯃꯥꯟꯅꯩ
ꯑ
ꯅꯪꯗꯤ ꯑꯉꯥꯡ ꯈꯔ ꯑꯉꯥꯡ ꯑꯣꯏꯕꯗꯣ ꯑꯗꯨ ꯀꯧ ꯑꯗꯨꯅ ꯐꯩꯌꯦ ꯑꯗꯨ ꯅꯨꯡꯁꯤꯅꯧ ꯑꯉꯥꯡꯒꯨꯝꯕ ꯑꯦꯡꯒꯦꯖꯀꯨꯝꯕ ꯇꯧꯔꯁꯨ ꯑꯉꯥꯡ ꯈꯔ ꯑꯉꯥꯡ ꯑꯣꯏꯕꯗꯨꯅ ꯐꯩꯗ
ꯅꯠꯇꯦꯗ ꯑꯉꯥꯡꯗ ꯄꯥꯝꯗꯦ ꯑꯩꯒꯤ ꯀꯦꯔꯤꯁꯔ ꯂꯦꯡꯒꯥꯗꯅꯦ ꯄꯥꯝꯗ
ꯑꯣ ꯃꯤ ꯍꯣꯏ ꯃꯁꯥ
ꯍꯦꯟꯅ ꯐꯠꯇ꯭ꯔꯣ
ꯈꯪꯗꯦ ꯃꯁꯥ ꯃꯁꯥꯒꯤꯅꯦ ꯑꯗꯣ ꯎꯝ ꯑꯗꯨꯝ ꯑꯩꯈꯣꯏ ꯏꯕꯥꯟꯅꯤꯁꯦ ꯆꯍꯤꯗꯤ ꯃꯥꯟꯅꯩ ꯑꯗꯨ ꯑꯣꯏꯔꯁꯨ ꯑꯗꯨꯝ ꯀꯩ ꯍꯥꯏꯁꯤꯔ ꯑꯩꯅ ꯑꯉꯥꯡꯒꯤ ꯇꯥꯏꯞꯇꯗꯤ ꯇꯧꯏ ꯇꯧꯕꯅꯦ ꯅꯨꯄꯤꯁꯤꯡꯗꯤꯀꯣ ꯁꯨꯃꯥꯏꯅꯄꯤ ꯇꯧꯋꯤ ꯇꯧꯋꯤꯗ ꯑꯉꯥꯡ ꯍꯥꯏꯗꯤ ꯑꯩꯅ ꯈꯟꯕ ꯃꯇꯝꯗ ꯑꯩꯒꯤ ꯅꯨꯄꯥꯅ ꯈꯔ ꯑꯍꯟ ꯑꯍꯟꯅꯦꯅ ꯑꯗꯨꯝ ꯈꯜꯂꯒ ꯂꯩꯕꯗꯣ ꯋꯥꯈꯜꯗꯣꯀꯣ
ꯑ
ꯑꯗꯨ ꯑꯗꯨꯒꯨꯝꯕꯗꯤ ꯈꯂꯦ ꯍꯣꯏ
ꯎꯝ ꯌꯥꯏꯅꯦ ꯅꯁꯨ
ꯎ ꯎ ꯎ
ꯑꯗꯨ ꯑꯉꯥꯡꯗꯤ ꯍꯧꯖꯤꯛꯇꯤ ꯀꯥꯏꯗ ꯂꯩꯒꯔꯦ
ꯑꯁ ꯇꯨꯝ ꯐꯖꯅ ꯇꯨꯝꯃꯒ ꯂꯩ
ꯌꯥꯏꯅꯦ ꯑꯁ ꯁꯟꯗꯛꯁꯦ ꯌꯥꯝ ꯅꯨꯉꯥꯏꯇꯦꯗ ꯏꯔꯥꯡꯁꯦ
ꯑꯁ ꯍꯣꯏ ꯅꯨꯡꯉꯥꯏꯇꯦ ꯂꯝꯕꯤ ꯆꯠꯊꯣꯛ ꯆꯠꯁꯤꯟꯁꯨ ꯅꯨꯡꯉꯥꯏꯗꯣꯏꯒꯤꯀꯣ
ꯎꯝ ꯍꯤꯡꯂꯤꯤꯕ ꯄꯨꯟꯁꯤꯁꯦ ꯂꯨꯏꯅꯦ
ꯑꯩꯈꯣꯏꯗꯁꯨ ꯑꯩꯈꯣꯏꯗꯁꯨ ꯀꯩꯅꯣ ꯗꯥꯏꯕꯔꯒꯨꯝꯕ ꯀꯔꯤ ꯍꯥꯏꯁꯦ ꯑꯣꯟꯂꯥꯏꯟꯒꯤ ꯗ꯭ꯔꯦꯁ ꯀꯨꯝꯕ ꯀꯨꯔꯇꯥꯒꯨꯝꯕ ꯑꯗꯨꯝ ꯑꯣꯟꯂꯥꯏꯟꯗ ꯂꯩꯌꯦꯅ ꯑꯣꯟꯂꯥꯏꯟꯗ ꯈꯔ ꯍꯣꯡꯉꯦꯕ ꯑꯗꯨꯒꯨꯝꯕꯗꯣ ꯂꯧꯗꯤ ꯂꯧꯅꯤꯡꯕꯅꯦꯕ ꯑꯗꯨ ꯇꯧꯔꯒꯥ ꯍꯧꯖꯤꯛꯀꯥꯟꯗꯤ ꯂꯥꯛꯇ꯭ꯔꯦ ꯀꯩꯅꯣ ꯂꯝꯕꯤ ꯐꯠꯇꯕꯅꯤꯅꯀꯣ ꯀꯩ ꯍꯥꯏꯁꯤꯔ ꯕꯤꯗꯣ ꯐ꯭ꯔꯤꯗ ꯆꯠꯄ ꯌꯥꯗꯦ
ꯍꯣꯏ
ꯍꯧꯖꯤꯛꯀꯥꯟꯗꯤ ꯐꯠꯇꯕꯅꯤꯅ ꯑꯗꯨꯒꯤ ꯂꯥꯛꯇ꯭ꯔꯦ ꯈꯣꯡꯎꯞ ꯄꯥꯎ ꯍꯥꯞꯅꯤꯡꯉꯥꯏ ꯂꯩꯇ꯭ꯔꯦ ꯑꯩꯁꯦ
ꯅꯨꯅ
ꯀꯟꯚꯔꯁꯀꯨꯝꯕꯗꯤ ꯍꯥꯞꯄ ꯅꯨꯡꯉꯥꯏꯇ꯭ꯔꯦꯕ ꯍꯧꯖꯤꯛꯇꯤꯀꯣ ꯑꯗꯔ ꯑꯣꯏꯔꯕꯅꯤꯅ ꯀꯟꯚꯔꯁꯒꯨꯝꯕꯁꯦ ꯄꯛꯑꯔꯣꯏꯕ
ꯂꯏꯗ ꯀꯣꯣ ꯄꯨꯁꯤꯁꯦ
ꯀꯟꯚꯔꯁꯒꯨꯝꯕꯗꯤ ꯈꯣꯡꯎꯞ ꯍꯥꯏꯕꯅꯦ ꯑꯩ ꯀꯟꯚꯔꯁ ꯀꯨꯝꯕꯗꯤ ꯂꯩꯗꯤ ꯂꯩꯌꯦ ꯑꯗꯣ ꯑꯇꯩ ꯏ ꯈ ꯀ ꯍꯥꯏꯁꯤꯔ ꯂꯨꯍꯣꯡ ꯑ ꯃꯧꯅ ꯍꯥꯞꯄꯗꯣ ꯑꯗꯨꯒꯨꯝꯕꯗꯣ ꯂꯩꯗꯕ ꯑꯩꯒꯤ ꯅꯣꯛꯅꯤꯡꯉꯦ
ꯑꯗꯨꯒꯤ ꯑꯩꯅ ꯈꯣꯡꯎꯞ ꯑꯃꯗꯤ ꯇꯧꯅꯤꯡꯕꯅꯦ ꯑꯗꯨꯒ ꯑꯣꯟꯂꯥꯏꯟꯒꯤ ꯄ꯭ꯔꯗꯛꯁꯦ ꯑꯩꯈꯣꯏꯗ ꯂꯥꯛꯇꯕꯒꯤ ꯅꯍꯥꯟꯗꯤ ꯂꯥꯛꯂꯝ ꯂꯥꯛꯑꯝꯕꯅꯦꯕ ꯑꯗꯣ ꯍꯧꯖꯤꯛꯇꯤ ꯎꯄꯥꯏ ꯂꯩꯇ꯭ꯔꯦ
ꯍꯌꯦꯡꯋꯥꯏ ꯏꯔꯥꯡ ꯅꯨꯡꯉꯥꯏꯔꯀꯥꯟꯗ ꯑꯃꯨꯛ ꯂꯥꯛꯀꯅꯤꯗ
ꯑꯗꯣ ꯉꯥꯏꯕ ꯉꯝꯗꯕꯗꯣ ꯍꯥꯞꯅꯤꯡꯉꯥꯏ ꯂꯩꯇꯕꯗꯣ ꯊꯣꯛ ꯊꯣꯛꯀꯦ ꯇꯧꯔꯗꯤ ꯕꯖꯥꯔꯗꯨꯒꯨꯝꯕ ꯊꯣꯛꯑꯁꯨ ꯍꯣꯏ ꯕꯖꯥꯔꯗꯕꯨꯗꯤ ꯀꯥꯏꯗꯦꯗ ꯑꯗꯨꯝ ꯑꯩꯈꯣꯏꯗ ꯅꯛꯄꯅꯤꯅꯀꯣ ꯆꯄꯜ ꯑꯣꯏ ꯍꯥꯞꯄꯁꯨ ꯌꯥꯏꯕ ꯈꯔ ꯂꯥꯞꯅ ꯆꯠꯂꯗꯤ ꯈꯣꯡꯒꯨꯞꯁꯦ ꯄꯥꯝꯃꯦꯒ ꯍꯥꯞꯅꯤꯡꯉꯦꯕ ꯀꯟꯚꯔꯁꯀꯨꯝꯕꯁꯦ ꯍꯥꯞꯅꯤꯡꯗ꯭ꯔꯦ ꯍꯧꯖꯤꯛꯀꯥꯟꯁꯦ
ꯍ
ꯅꯣꯡꯃꯤꯅ
ꯑꯗꯨꯝ ꯍꯥꯞꯄꯁꯨ ꯌꯥꯏꯗ
ꯑꯩ ꯏꯕꯥꯟꯅꯤꯅ ꯍꯧꯖꯤꯛ ꯋꯥꯔꯤ ꯁꯥꯔꯤꯁꯦ ꯗ꯭ꯔꯦꯁꯀꯤ ꯃꯇꯥꯡꯗꯅꯦꯕ ꯅꯣꯡ ꯅꯅꯤꯉ
ꯍꯦꯔꯥ
ꯅꯪꯗꯤ ꯍꯥꯏꯠꯀꯨꯝꯕꯗꯤ ꯀꯌꯥ ꯁꯨꯕ꯭ꯔꯥ
ꯍꯥꯏꯥꯏ ꯑꯩꯗꯤ ꯐꯥꯏꯚ ꯄꯣꯏꯟ ꯐꯥꯏꯚ
ꯑꯣ
ꯌꯥꯝ ꯋꯥꯡꯕ ꯅꯠꯇꯦꯗ
ꯑꯣ ꯑꯩ ꯑꯩꯁꯨ ꯐꯥꯏꯚꯇꯤ ꯁꯨꯋꯦ ꯐꯥꯏꯚ ꯇꯨꯒꯨꯝꯕꯗꯤ ꯁꯨꯋꯦ
ꯑ ꯑꯗꯨꯗꯤ ꯍꯥꯏꯗꯤ ꯑꯩꯅ ꯈꯔ ꯍꯦꯜꯂꯤꯅꯦ
ꯎ ꯍꯦꯟꯕ ꯇꯥꯕꯅꯦ ꯅꯨꯄꯥꯅꯤꯅ
ꯅꯪ ꯅꯨ ꯄꯔꯅ ꯍ ꯅꯃꯤꯣꯟꯅꯤꯡꯦ
ꯈꯪꯉꯦꯗ ꯅꯣꯏ ꯆꯞ ꯃꯥꯟꯅꯔꯝꯒꯅꯤ ꯌꯥꯝ ꯋꯥꯡꯕ ꯑꯣꯏꯗꯦꯗ
ꯍꯥꯏꯁꯨ ꯑꯁ ꯌꯥꯗꯦꯅꯦ ꯑꯩꯈꯣꯏꯁꯤ ꯌꯥꯝ ꯇꯦꯟꯕ ꯉꯥꯛꯇ
ꯑꯁ ꯌꯥꯝ ꯇꯦꯟꯗꯦꯗ ꯑꯗꯨꯗꯤ ꯑꯦꯕꯔꯦꯖꯇꯅꯤꯗ ꯃꯤ ꯌꯥꯝ ꯇꯦꯟꯕꯁꯨ ꯂꯩꯕꯅꯤꯗ
ꯌꯥꯝ ꯂꯩꯌꯦ ꯗꯨꯁꯨ ꯍꯣꯏ
ꯑꯩꯁꯤ ꯅꯨꯄꯥꯁꯦ ꯑꯁꯦꯡꯕ ꯍꯥꯏꯔꯒ ꯍꯣꯏ ꯑꯩꯈꯣꯏ ꯑꯩꯈꯣꯏꯗꯒꯤ ꯍꯦꯟꯅ ꯇꯦꯟꯕꯁꯨ ꯂꯩꯕꯅꯦꯕ ꯅꯨꯄꯤꯁꯤꯡꯁꯨꯀꯣ
ꯍꯣꯏ ꯑꯗꯨ ꯍ ꯍꯣꯏ ꯀꯤꯒꯦ
ꯍꯥꯥ
ꯀꯤꯌꯦꯕ ꯑꯗꯨ ꯈꯣꯏꯗꯤ
ꯌꯥꯝ ꯇꯦꯟꯕꯁꯨ ꯐꯖꯗꯦ
ꯍꯣꯏ ꯑꯗꯨ ꯑꯣ ꯀꯔꯤ ꯎꯄꯥꯏ ꯂꯩ ꯑꯩꯈꯣꯏꯅ ꯁꯥꯕꯤꯕꯁꯨ ꯅꯠꯇꯦ ꯏꯁꯣꯔꯅ ꯇꯧꯕꯅꯤ
ꯑꯗꯣ ꯍꯤꯗꯥꯛ ꯆꯥꯔꯒ ꯈꯔ ꯁꯦꯝꯕ ꯌꯥꯕꯅꯤ
ꯍꯤꯗꯥꯛꯀꯨꯝꯕꯗꯤ ꯀꯩ ꯀꯩ ꯆꯍꯤꯗ ꯆꯥꯕ꯭ꯔꯥ ꯀꯣ ꯑꯩꯈꯣꯏꯗꯤ ꯍꯤꯗꯥꯛꯒꯨꯝꯕꯁꯨ ꯆꯥꯗꯦ ꯀꯦꯜꯁꯦꯝꯒꯨꯝꯕꯁꯨ ꯐꯖꯅ ꯆꯥꯕꯤꯗꯦꯕ ꯑꯩꯈꯣꯏꯗꯤ ꯀꯣ
ꯀ ꯁꯋꯦꯔ ꯀ ꯆ ꯇ ꯂꯇ
ꯑꯣ ꯇꯤꯅꯦꯠꯁ ꯇꯤꯅꯦꯠꯁ ꯌꯧꯗ꯭ꯔꯤꯉꯩꯗꯁꯨ ꯆꯥꯕ ꯌꯥꯗ꯭ꯔꯣ
ꯌꯥꯕꯨꯗꯤ ꯌꯥꯕꯅꯤ ꯑꯗꯨ
ꯑꯩꯗꯤ ꯈꯪꯗꯦ ꯀꯩ ꯆꯍꯤꯗꯔ ꯑꯩꯁꯦ ꯏꯅꯥꯎ ꯑ ꯀꯩꯅꯣ ꯏꯆꯥꯅꯨ ꯏꯆꯥꯒꯤꯗꯃꯛ ꯆꯥꯍꯟꯅꯤꯡꯉꯦꯕ ꯍꯧꯖꯤꯛꯀꯥꯟꯅꯤ ꯑꯩꯈꯣꯏꯁꯨ ꯍꯧꯖꯤꯛꯇꯤ ꯑꯩꯈꯣꯏꯁꯨ ꯒ꯭ꯌꯥꯟ ꯇꯥꯔꯕꯅꯤꯅ ꯏꯆꯥꯒꯤꯗꯃꯛ ꯀꯩꯅꯣ ꯑꯩꯈꯣꯏꯒꯤ ꯑꯩꯈꯣꯏꯕꯨ ꯄꯤꯗꯕꯁꯤꯡꯗꯣ ꯑꯗꯨꯝ ꯄꯤꯔꯒꯦꯅ ꯈꯟꯕ
ꯑ
ꯂꯥꯏꯔꯕꯅꯤꯅꯀꯣ ꯑꯩꯈꯣꯏꯒꯤ ꯃꯇꯝꯗꯨꯗꯤꯀꯣ ꯏꯃꯥ ꯏꯄꯥꯁꯨ
ꯑꯩꯖꯨ ꯈꯪ ꯑꯩ ꯑꯩꯖꯨ ꯈꯪꯗ꯭ꯔꯤꯗ ꯍꯥꯏ